ꯍꯜꯂꯣ
ꯍꯜꯂꯣ
ꯑ ꯇꯥꯕ꯭ꯔꯣ ꯍꯜꯂꯣ ꯍꯜꯂꯣ
ꯑ ꯇꯥꯕ꯭ꯔꯥ
ꯑꯣ ꯑꯩꯒꯤ ꯅꯦꯠꯅ ꯑꯣꯏꯕ꯭ꯔꯥꯀꯣ ꯈꯪꯗꯦ
ꯇꯥꯗ꯭ꯔꯕꯣ
ꯇꯥꯏꯌꯦ ꯇꯥꯏꯌꯦ ꯇꯥꯥꯎ꯭ꯔꯣ
ꯍꯜꯂꯣ
ꯅꯦꯠꯅ ꯑꯣꯏꯣꯏꯕ꯭ꯔꯥ ꯍꯛꯗꯦ ꯍꯜꯂꯣ
ꯇꯗꯤꯑ
ꯇꯥꯗꯕ꯭ꯔꯣ ꯍꯜꯂꯣ
ꯨꯃꯛ ꯊꯦꯡꯅꯁꯨ ꯑꯩꯁꯦ ꯑꯁ ꯂꯣꯏꯅ ꯑꯩ ꯄꯥꯕꯤꯔꯛꯀꯦꯀꯣ ꯑꯗꯨꯗ ꯑꯣꯏꯔꯗꯤꯀꯣ ꯑꯣ ꯃꯔꯣꯔꯪꯁꯨ ꯉꯁꯤ ꯁꯅꯤ
ꯇꯥꯔꯕꯣ ꯍꯧꯖꯤꯛꯇꯤ ꯑꯩꯒꯤ ꯀꯣꯟꯗꯣ ꯇꯥꯕꯤꯕ꯭ꯔꯣ ꯍꯜꯂꯣ ꯇꯥꯕ꯭ꯔꯣ ꯀꯩꯗꯧꯔꯤꯅꯣ ꯅꯪꯕꯣ
ꯆꯥꯕꯅ ꯆꯥꯕꯅ ꯂꯣꯏꯔꯦꯁꯦ ꯑꯣ ꯉꯁꯤꯔꯣ ꯑꯦ ꯉꯁꯤꯗꯤ
ꯇꯔꯔꯕꯖꯤ ꯀꯦ ꯑ ꯇꯥꯔ ꯇꯥꯔꯦ ꯇꯔꯣ ꯀꯩ ꯇꯧꯕꯖꯥꯠꯅꯣ ꯈꯪꯗ꯭ꯔꯦꯗ ꯅꯦꯠꯁꯤꯅ ꯆꯥꯔꯦ ꯑꯩꯗꯤ
ꯑꯩꯔꯣ ꯑ ꯆꯠ ꯆꯥꯗ꯭ꯔꯤꯗ ꯍꯥꯏꯗꯤ
ꯀꯩ ꯍꯟꯖꯥꯡ ꯊꯣꯡꯒꯦ
ꯁꯣꯡꯒꯦ
ꯑꯩꯣ ꯏꯗꯤ ꯍꯋꯥꯏ ꯊꯣꯡꯉꯦ
ꯑꯣ ꯍꯥꯎꯅꯤ ꯍꯦ
ꯎꯝ ꯅꯣꯏꯣꯏꯒꯗꯤ
ꯑꯦ ꯑꯩꯗꯤ ꯆꯥꯅꯤꯡꯗꯕꯒꯤ ꯆꯥꯗꯕꯅꯤ ꯉꯁꯤ ꯑꯂꯨꯒꯨꯝꯕ ꯊꯣꯡꯉꯦ ꯑꯂꯨ ꯚꯦꯖ ꯚꯦꯖ ꯁꯣꯡꯉꯦ ꯃꯤꯛꯁ ꯇꯧꯔꯒꯀꯣ ꯕꯤꯟꯁꯀ ꯑꯂꯨꯒ ꯀꯩꯀꯩꯄꯤ ꯍꯥꯞꯂꯒ ꯀꯣ ꯍꯣꯏ ꯍꯣꯏꯣꯏ
ꯑꯣꯖꯥꯡꯅꯤ
ꯑꯣ
ꯌꯥꯝ ꯁꯥꯕ꯭ꯔꯗꯤ
ꯑ ꯑꯣꯜ
ꯃ ꯑꯣ ꯪꯗꯦꯍꯦ ꯅꯨꯡꯁꯥꯁꯦ ꯀꯩꯗꯧꯖꯥꯠꯅꯣ